ꯁꯤꯁꯦ ꯑꯈꯣꯏꯁꯦ ꯏꯕꯥꯅꯤ ꯋꯥꯔꯤ ꯁꯥꯟꯅꯕꯗꯅꯦ ꯐꯣꯟꯁꯦ ꯃꯤꯅꯤꯠ ꯃꯉꯥ ꯈꯨꯗꯤꯡꯒꯤ ꯇꯠ ꯂꯩꯔꯦꯕ ꯀꯩꯒꯤꯅꯣ ꯈꯪꯗꯦꯕ
ꯎꯝ
ꯀꯣꯜ ꯃꯔꯤꯔꯛ ꯁꯥꯟꯅꯕꯕꯨ ꯃꯤꯅꯤꯠ ꯃꯉꯥ ꯈꯨꯗꯤꯡꯒꯤ ꯃꯉꯥ ꯈꯨꯗꯤꯡꯒꯤ ꯑꯗꯨꯝ ꯇꯠꯄ ꯁꯣꯝꯅ ꯆꯨꯔꯕ ꯈꯪꯗꯦ ꯅꯪ ꯄꯨꯡ ꯀꯌꯥꯗ ꯍꯜꯂꯛꯑꯦ ꯍꯥꯏꯅꯣ
ꯀꯨꯏꯗ꯭ꯔꯤ ꯍꯜꯂꯛꯄ
ꯀꯩꯒꯤꯅꯣ ꯌꯥꯝ ꯀꯨꯏꯗꯨꯅ ꯃꯤꯇꯤꯡꯗꯨꯅ
ꯑꯗ ꯑꯣꯖꯥ ꯃꯌꯥꯝꯖꯦ ꯄ꯭ꯔꯤꯟꯁꯤꯄꯥꯟ ꯌꯥꯎꯗꯕꯤꯗ ꯑꯗꯨꯝ ꯈꯟꯅꯔꯦꯗ꯭ꯔꯥ ꯀꯩ ꯀꯩ ꯄꯨꯈꯠꯁꯤꯒꯦ ꯈꯣꯠꯁꯤꯒꯦꯅ
ꯑꯗꯩ ꯈꯠꯅꯔꯦ ꯈꯠꯅꯔꯦ ꯁꯣꯏ ꯂꯧꯅꯔꯦ ꯑꯗꯨꯗꯩ ꯑꯃꯨꯛ ꯄ꯭ꯔꯤꯟꯁꯤꯄꯥꯜ ꯃꯅꯥꯛ ꯗꯨ ꯆꯪꯅꯕ ꯍꯣꯠꯅꯕꯗ ꯄꯨꯡ ꯑꯅꯤꯃꯨꯛ ꯇꯥꯔꯦ ꯍꯥꯏꯗꯤ ꯄꯨꯡ ꯑꯃ ꯕꯥꯔꯣ ꯃꯈꯥꯏꯗꯩ ꯇꯧꯕꯅꯦꯕꯀꯣ
ꯎꯝ
ꯑꯗꯩ ꯆꯪꯉꯦ ꯄ꯭ꯔꯤꯟꯁꯤꯄꯥꯜꯁꯤꯅ ꯃꯥꯥꯅ ꯊꯣꯛꯄ ꯑꯗꯨꯝ ꯉꯥꯡ ꯂꯩꯔꯦ ꯑꯗꯨ ꯇꯧꯕ ꯑꯗꯥ ꯇꯧꯕ ꯑ ꯑꯦꯞ ꯄ꯭ꯔꯨꯞ ꯇꯧꯕꯒꯤ ꯑꯣꯖꯥꯗꯣ ꯅꯣꯏ ꯑ ꯈꯨꯠ ꯊꯤꯡꯖꯤꯜꯂꯛꯑꯅꯨ ꯑꯩꯅ ꯊꯣꯛꯄ ꯌꯥꯅꯕ ꯇꯧꯔꯅꯤ ꯈꯣꯠꯂꯅꯤ ꯑꯩꯅ ꯍꯦꯟꯅ ꯆꯦꯜꯂꯤꯖꯤꯗꯩ ꯅꯣꯏꯅ ꯆꯦꯟꯕ ꯈꯪꯕ ꯅꯠꯇꯦ ꯍꯩꯕ ꯅꯠ ꯇꯦ ꯇꯧꯗꯅ ꯍꯪꯉꯥꯕ ꯑꯗ ꯇꯧ ꯂꯩꯔꯦ ꯈꯪꯉꯥꯕ ꯋꯥꯥꯉꯥꯡꯅꯕ ꯌꯥꯗꯦꯕ ꯑꯈꯣꯏ ꯄꯔꯤꯟꯁꯤꯄꯥꯟꯗꯣ
ꯅꯣꯏ ꯄ꯭ꯔꯤꯟꯁꯤꯄꯥꯜꯖꯦ ꯅꯨꯄꯥꯔꯣ ꯅꯨꯄꯤꯔꯣ
ꯅꯨꯄꯥꯅꯦꯕ ꯃꯥꯅ ꯇꯧꯔꯤꯗꯨꯅ ꯐꯩꯅ ꯈꯟꯕ ꯃꯤꯗꯨꯅꯦꯕ ꯑꯗꯨ ꯑꯗꯣ ꯑꯈꯣꯏꯅ ꯁꯨꯃꯥꯏꯅ ꯍꯥꯏꯔꯦ ꯑꯗꯨꯗꯤ ꯑꯥ ꯀꯅꯣ ꯇꯧꯔꯖꯦ ꯁꯥꯔꯕꯤꯁ ꯕꯨꯛ ꯇꯣ ꯑꯗꯨ ꯁꯥꯎꯔꯖꯦ ꯁꯥꯔꯅ ꯀꯩꯅꯣ ꯇꯧꯔꯤꯉꯥꯏꯗ ꯈꯣꯠꯂꯤꯉꯥꯏꯗꯨꯗ ꯍꯥꯏꯗꯤ ꯃꯥ ꯔꯤꯇꯌꯔ ꯆꯠꯀꯗꯧ ꯀꯨꯏꯗ꯭ꯔꯦꯗꯅ ꯑ ꯅꯦꯋꯥꯛ ꯑꯗꯨꯃꯥꯢꯅ ꯁꯥꯍꯧꯅꯕ ꯈꯣꯠꯅꯕ ꯇꯧꯔꯁꯦ ꯈꯣꯠꯂꯁꯦꯅ ꯍꯥꯏꯔꯦ ꯑꯍꯣꯏ ꯑꯗꯨꯕꯨꯗꯤ ꯅꯣꯏ ꯁꯥꯔꯣ ꯈꯣꯠꯂꯣ ꯇꯧꯔꯛꯑꯦ ꯈꯪꯉꯕ ꯍꯌꯦꯡ ꯍꯪꯆꯤꯠ ꯂꯩꯕꯒ ꯑꯩ ꯁꯣꯏ ꯇꯧꯔꯒꯦꯕꯨꯗꯤ ꯍꯥꯏꯔꯛꯑꯦ ꯃꯥꯅ
ꯎꯝ
ꯑꯗꯩꯗꯤ ꯑꯈꯣꯏꯅ ꯍꯥꯏꯁꯤꯅ ꯊꯕꯛ ꯑꯃ ꯇꯧꯕꯗ ꯇ꯭ꯔꯥꯟꯁꯄꯔꯦꯟ ꯑꯣꯏꯁꯤ ꯑꯗꯩꯗꯤ ꯀꯩꯅꯣ ꯂꯧꯈ꯭ꯔꯤꯁꯦ ꯍꯥꯏꯗꯤ ꯂꯥꯛꯑ ꯃꯇꯨꯡꯗ ꯁꯥꯇ꯭ꯔ ꯗ ꯑꯃꯨꯛ ꯑꯣꯖꯥ ꯂꯧꯕ ꯌꯥꯎꯔꯤꯁꯦ ꯁꯤꯖꯦ ꯗꯤꯕꯂꯞꯃꯦꯟ ꯐꯟꯗ ꯊꯝꯃꯤꯔꯥ ꯀꯩꯗ ꯊꯝꯃꯤꯅꯣ ꯁꯤꯅꯦ ꯑꯗꯨꯗꯩꯗꯤ ꯈꯟꯅꯕ ꯍꯧꯔꯦ
ꯑꯣ ꯌꯥꯗꯕꯅꯤꯅꯦ ꯀꯣꯂꯦꯖꯀꯤꯁꯦ ꯑꯗꯨꯝ ꯏꯔꯥꯡ ꯊꯣꯛꯄꯅꯦꯕ ꯐꯔꯛ ꯌꯥꯝ ꯇꯥꯕꯅꯦꯕ
ꯑꯗꯨꯅꯦ ꯑꯩꯅ ꯍꯪꯅꯤꯡꯉꯤꯁꯦ ꯏꯕꯥꯅꯤ ꯑꯩꯈꯣꯏꯒꯤ ꯉꯁꯥꯏ ꯁꯥꯏ ꯒ꯭ꯔꯨꯞꯇ ꯁ꯭ꯇꯥꯏꯕꯦꯟꯒꯤ ꯊꯥꯒꯠꯂꯛꯇ꯭ꯔꯥ
ꯑꯥ
ꯑꯗꯨ ꯊꯥꯂꯛꯄꯗꯨꯗ ꯇꯨ ꯊꯥꯎꯖꯟ ꯇ꯭ꯋꯦꯟꯇꯤ ꯕꯦꯁꯀꯤ ꯀꯥꯡꯕꯨꯒꯤꯗꯨꯗꯤ ꯂꯨꯄꯥ ꯂꯥꯛ ꯑꯅꯤꯃꯛ ꯈꯥꯏ ꯑꯣꯏꯗ꯭ꯔꯥ
ꯇ꯭ꯋꯦꯟꯇꯤꯒꯤ ꯕꯦꯁꯇꯣ
ꯑꯥ ꯗ꯭ꯌꯨ ꯂꯩꯔꯤꯗꯣ ꯑꯅꯤ ꯃꯈꯥꯏꯅꯦꯕ ꯃꯣꯏꯗ ꯑꯍꯥꯟꯕ ꯆꯪꯉꯛꯄꯗ ꯍꯥꯏꯗꯤ ꯏꯚꯦꯝ ꯑꯦꯝ ꯇꯣꯗꯒꯤ ꯄꯦꯁꯦ
ꯎꯝ
ꯑꯩꯈꯣꯏꯒꯤꯅ ꯐꯤꯞꯇꯤ ꯇꯨꯔꯥ ꯐꯤꯞꯇꯤ ꯐꯣꯔ ꯀꯩꯅꯣꯝ ꯑꯣꯏꯒꯤꯕ
ꯃꯥ ꯑꯩ ꯌꯦꯡꯗ꯭ꯔꯤꯑꯦ
ꯊꯥꯒꯠꯂꯛꯄꯅꯦ ꯑꯗꯨꯒ ꯍꯟꯗꯛꯀꯤꯗꯨꯅ ꯍꯟꯗꯛꯀꯤ ꯇ꯭ꯋꯦꯟꯇꯤ ꯁꯤꯛꯁꯀꯤ ꯕꯦꯖꯅ ꯀꯌꯥꯅꯣꯝ ꯑꯣꯏꯒꯤꯕꯅꯦꯕ
ꯑꯝ ꯉꯥꯏꯈꯣꯀꯣ ꯀꯥꯏ ꯀꯥꯏꯗꯅꯣ ꯀꯥꯏꯗꯅꯣ ꯊꯒꯠꯂꯤꯖꯦ
ꯁ꯭ꯀꯣꯂꯔꯒꯤꯗꯨꯗ
ꯅꯟꯖꯦꯜ ꯀꯗꯦꯟ꯭ꯔꯥ
ꯎꯝ ꯑꯗꯨꯒꯅꯦ ꯑꯩꯈꯣꯏꯒꯤ ꯀꯩꯅꯣꯗꯣ ꯑꯦꯟ ꯑꯦꯁ ꯄꯤꯒꯤꯗꯣ ꯑꯩꯈꯣꯏ
ꯍꯜ ꯗ꯭ꯌꯨ ꯑꯦꯃꯥꯎꯟꯇ ꯐꯤꯐꯇꯤ ꯊ꯭ꯔꯤꯒꯗ ꯂꯩꯔꯤꯁꯦ
ꯑꯥ
ꯀꯃꯥꯏꯅ
ꯈꯪꯗꯦ ꯑꯗꯨ ꯄꯩꯁꯥꯗꯣ ꯑꯗꯨ ꯀꯃꯥꯏ ꯄꯥꯏꯅꯣ ꯐ꯭ꯔꯦꯛꯁꯟꯒ ꯇꯥꯔꯤꯗꯣ ꯀꯥꯏꯅ ꯍꯥꯏꯅꯍꯧꯕꯅꯦ
ꯑ ꯑꯗꯨ ꯀꯒꯤꯅ ꯇ꯭ꯋꯦꯟꯇꯤꯨ ꯒꯤꯦꯁ ꯑ ꯂꯥꯛꯑꯅꯤ ꯈꯗꯣ ꯇꯥꯔꯤꯁꯦ ꯆꯦ ꯊꯕꯃ
ꯑꯅꯤ ꯃꯈꯥꯏ ꯑꯣꯏꯗꯣꯏꯅꯦ ꯇꯨ ꯄꯣꯏꯟ ꯐꯥꯏꯚ ꯍꯥꯏꯔꯤꯗꯣ
ꯑꯗꯨ ꯀꯃꯥꯏꯅ ꯑꯅꯤ ꯃꯈꯥꯏ ꯇꯪ ꯑꯣꯏꯗꯣꯏꯅꯣꯕ
ꯇ꯭ꯋꯦꯟꯇꯤ ꯇꯨꯒꯤꯗꯣ ꯄꯩꯁꯥ ꯄꯥꯔꯤꯅꯦꯕ ꯃꯤ ꯑꯃꯃꯝꯒꯤꯅꯦ ꯃꯤ
ꯑꯗꯨꯅꯦ ꯍꯥꯏꯁꯦ ꯇ꯭ꯋꯦꯟꯇꯤ ꯑꯩꯠ ꯏꯟꯇꯨ ꯇꯨꯋꯦꯜꯐ
ꯍ ꯂ
ꯆꯍꯤ ꯑꯃꯝꯗ ꯅꯥꯏꯟꯇꯤ ꯁꯤꯛꯁ ꯐꯪꯗꯣꯏ ꯅꯠꯇ꯭ꯔꯣ ꯑꯩꯈꯣꯏꯁꯦ ꯑꯦ ꯑꯣꯏꯔꯗꯦ ꯑꯗꯨꯒ ꯃꯣꯏꯅ ꯆꯍꯤ ꯀꯩꯅꯣꯒꯤꯗ ꯑꯗꯨꯈꯛ ꯐꯪꯉꯤꯗꯨ ꯀꯩꯒꯤꯅꯣ ꯁꯤꯅꯤ
ꯑꯗꯨꯅꯦ ꯑꯩ ꯈꯪꯗꯦ ꯑꯗꯨꯒꯤꯗꯤ ꯃꯣꯏ
ꯁꯤꯗꯤ ꯂꯥꯛ ꯂꯥꯛ ꯃꯉꯥꯃꯨꯛ ꯑꯣꯏꯗꯧ ꯅꯠꯇ꯭ꯔꯣ
ꯑꯦ ꯁꯨꯃꯥꯏꯅ ꯄꯥꯕ ꯗꯤꯁꯦꯝꯕꯔꯗꯩ ꯄꯥꯔꯝꯅꯤꯌꯦ ꯔꯦꯖꯤꯁꯇ꯭ꯔꯦꯁꯟ ꯐꯥꯏꯅꯦꯜꯗꯒꯤ ꯄꯥꯏ ꯍꯥꯏꯗꯨꯗꯤ
ꯑꯥ
ꯑꯩꯈꯣꯏꯁꯨ ꯇ꯭ꯋꯦꯟꯇꯤ ꯐꯣꯔ ꯍꯥꯏꯕꯩ ꯋꯥꯅꯤ ꯗꯤꯁꯦꯝꯕꯔꯗꯤ ꯄꯥꯗ꯭ꯔꯣ ꯑꯗꯨꯃꯥꯏꯅ ꯃꯣꯏꯁꯨ ꯇ꯭ꯋꯦꯟꯇꯤ ꯇꯨ ꯍꯥꯏꯕꯩ ꯋꯥꯅꯤ ꯀꯣꯔꯁ ꯋꯥ ꯀꯔꯤ ꯀꯔꯥꯗꯣ ꯑꯝꯇ ꯄꯥꯔꯝꯃꯣꯏꯕ
ꯎꯝ ꯇ꯭ꯦꯟꯇꯤ ꯊ꯭ꯔꯤ ꯄꯔꯣ ꯇ꯭ꯋꯦꯟꯤ ꯊ꯭ꯔꯤ ꯇ꯭ꯋꯦꯟꯤ ꯐꯣꯔ ꯇ꯭ꯋꯦꯟꯇꯤ ꯐꯥꯏꯚ ꯇ꯭ꯋꯦꯟꯇꯤ ꯁꯤꯛꯁ ꯑꯗꯨꯝ ꯃꯣꯏꯗꯤ ꯍꯦꯝꯃꯟꯗ꯭ꯔꯣꯕ ꯂꯥꯛ ꯃꯔꯤꯃꯨꯛꯇꯤ ꯐꯝꯐꯝꯟ ꯊꯣꯛꯇ꯭ꯔꯕꯕ
ꯑꯗꯨ ꯀꯃꯥꯏ ꯍꯣꯠꯂꯤꯅꯣ ꯈꯪꯗꯦꯕ ꯃꯣꯏꯗꯣ ꯑꯩ ꯒ꯭ꯌꯥꯟ ꯇꯥꯗ꯭ꯔꯦꯕ
ꯑꯩꯈꯣꯏꯒꯤꯕꯨꯖꯤꯗꯤ ꯑꯩꯈꯣꯏꯒꯤꯕꯨꯖꯤꯗꯤ ꯌꯥꯔꯦꯕꯀꯣ ꯑꯩꯗꯤ ꯀꯩꯅꯣ ꯈꯛꯇ ꯆꯦꯟꯅꯕꯅꯦꯕ
ꯃꯥꯅꯦ ꯃꯥꯅꯦ
ꯈꯔ ꯈꯛꯇ ꯈꯔ ꯈꯛꯇ ꯆꯦꯟꯅꯕꯅꯦꯕ ꯍꯣꯏꯁꯦ ꯈꯪꯉꯕ ꯑ ꯐꯤꯇꯤ ꯅꯠꯇꯦ ꯅꯠꯇꯦ ꯅꯨꯄꯥ ꯀꯃꯥꯏꯅ ꯂꯤꯁꯤꯡ ꯑꯍꯨꯝ ꯁꯦꯟꯅꯕꯩ ꯋꯥꯅꯦꯕ ꯍꯪꯉꯕ ꯂꯤꯁꯤꯡ ꯑꯍꯨꯝ ꯆꯦꯟꯅꯗꯣꯏꯅꯦꯕ ꯑꯗꯣ ꯑꯗ ꯑꯩꯈꯣꯏꯒꯤꯅ ꯐꯤꯐꯇꯤ ꯐꯧ ꯐꯪꯒꯠꯂꯛꯑꯦ ꯃꯣꯏ ꯆꯍꯤ ꯃꯉꯥꯃꯨꯛ ꯇꯧꯕ ꯃꯣꯏꯅ ꯂꯥꯛ ꯑꯅꯤ ꯃꯈꯥꯏꯗꯪ ꯐꯪꯉꯦ ꯀꯃꯥꯏꯅ ꯍꯣꯠꯂꯤꯖꯥꯠꯅꯣ ꯁꯤꯅꯤ
ꯈꯪꯗꯤꯌꯦ ꯑꯗꯨꯅꯦ ꯑꯩꯅ ꯍꯥꯏꯖꯦ
ꯅꯠꯇ꯭ꯔꯣ
ꯑ ꯑꯗꯣ ꯑꯩꯈꯣꯏꯒꯤ ꯎꯝ
ꯀꯣ ꯑꯩ ꯁꯥꯎꯅꯤꯡꯉꯦꯕ ꯑꯍꯥꯟꯕ ꯁꯥꯎꯅꯤꯡꯉꯦꯗꯤ ꯃꯅ ꯉꯟꯅ ꯆꯦꯟꯗꯅ ꯈꯣꯠꯇꯅ ꯈ ꯇꯧꯕꯤꯔꯝꯃꯗ ꯈꯔ ꯐꯗꯧꯅꯤ ꯍꯥꯏꯕ ꯀꯔꯤꯝ ꯆꯦꯟꯗꯦ ꯍꯥꯏꯕ
ꯑꯗꯨ ꯌꯦꯡꯉꯣ ꯇ꯭ꯋꯦꯟꯇꯤ ꯇꯨꯒꯤ ꯇ꯭ꯋꯦꯟꯇꯤ ꯁꯤꯛꯁꯀꯤ ꯕꯦꯖꯇꯤ ꯅꯨꯡꯉꯥꯏꯇ꯭ꯔꯥ ꯑꯩꯈꯣꯏꯅ ꯂꯣꯏ ꯆꯦꯜꯂꯒ ꯇꯧꯔꯕꯅꯤꯅ
ꯑꯪ ꯃꯣꯏꯅ ꯀꯦꯝ ꯋꯥꯗꯒꯩ ꯑꯩꯈꯣꯏꯁꯦ ꯀꯩꯅꯣꯗꯨꯇꯪ ꯀꯣ ꯁ꯭ꯀꯤꯗꯨꯇꯪ ꯍꯥꯞꯄꯤꯔꯗꯤ ꯎꯝ
ꯑꯦꯟ ꯑꯦꯁ ꯄꯤꯒꯤ ꯐꯣꯝ ꯊꯥꯖꯤꯟꯒꯤꯕꯗꯣ ꯈꯣꯏꯅ ꯑꯗꯨꯒꯤꯗꯨꯗ ꯀꯩꯅꯣ ꯇꯧ ꯍꯥꯏꯔꯛ ꯍꯥꯏꯕ ꯑꯃ ꯌꯥꯎꯕꯅꯤ ꯌꯦꯡꯉꯣ ꯑꯗꯨꯗ ꯑꯣꯏꯅ ꯆꯪꯉꯒ ꯇꯧꯊꯣꯛꯑꯣ ꯍꯥꯏꯕ ꯑꯃ ꯑꯗꯨꯗꯣ ꯌꯥꯕ꯭ꯔꯥ ꯍꯥꯏꯐꯦꯠ ꯇ꯭ꯔꯥꯏ ꯇꯧꯁꯤꯔꯣ
ꯌꯥꯎꯑꯦ
ꯑꯩ ꯍꯣꯔꯦꯟ ꯏꯃꯥꯟꯅꯕ ꯔꯥꯀꯦꯁ ꯂꯥꯛꯑꯀꯥꯟꯗꯅꯦ ꯃꯥ ꯇꯨꯏꯁꯟ ꯆꯠꯂꯦ ꯍꯥꯏꯕꯅꯦꯕ ꯃꯉꯣꯟꯗ ꯍꯥꯟꯅ ꯑꯝꯇꯪ ꯇ꯭ꯔꯥꯏ ꯇꯧꯍꯜꯂꯒꯦꯕ
ꯎꯝ
ꯑꯗꯨ ꯌꯥꯔꯒꯗꯤ ꯑꯁꯣꯝ ꯅꯥꯀꯟꯒꯤꯗꯣ ꯅꯣꯇꯤꯁ ꯊꯣꯛꯂꯛꯑꯀꯥꯟꯗ ꯊꯥꯖꯜꯂꯣ ꯍꯥꯏꯕ ꯅꯠꯇ꯭ꯔꯣ ꯗꯤꯁꯀꯟꯇꯤꯅ꯭ꯌꯨꯒꯤꯗꯣ ꯑꯗꯨꯒ ꯃꯣꯏꯅ ꯍꯧꯖꯤꯛ ꯍꯥꯏꯔꯤꯁꯦ ꯑꯩꯈꯣꯏꯒꯤ ꯑꯃ ꯑꯥꯏ ꯁꯤ ꯑꯦꯁ ꯑꯦꯁ ꯆꯥꯔꯒꯤꯗꯣ ꯑꯗꯨ ꯇ꯭ꯔꯥꯏ ꯇꯧꯕꯗꯣ ꯊꯥ ꯈꯨꯗꯤꯡꯒꯤ ꯀꯩꯒꯨꯝꯕ ꯐꯪꯉꯒꯕꯨꯗꯤ ꯑꯗꯨꯅꯗꯤ ꯍꯦꯟꯅ ꯀꯥꯟꯅꯔꯤꯅꯤꯅ ꯍꯥꯏꯔꯛꯏꯗꯅ ꯑꯗꯨꯕꯨ ꯃꯗꯨꯗꯤ ꯈꯟꯕ ꯈꯟꯗꯕ ꯂꯩꯕꯅꯤꯅ ꯇ꯭ꯔꯥꯏꯕꯨꯗꯤ ꯇꯧꯋꯣ ꯌꯦꯡꯉꯣꯅ ꯍꯥꯏꯗ꯭ꯔꯥ ꯃꯤꯈꯩꯅ
ꯑꯗꯥ ꯑꯅꯤ ꯐꯪꯕ ꯌꯥꯕ꯭ꯔꯥꯕ
ꯅꯠꯇꯦ ꯑꯗꯨ ꯐꯪꯉꯗꯤ ꯐꯪꯉꯣꯏꯗꯣꯏꯕ ꯍꯥꯏꯗꯤ ꯀꯩꯒꯨꯝꯕ ꯃꯥꯅ ꯑꯗꯨ ꯈꯜꯂꯑꯦ ꯈꯜꯂꯁꯦꯕꯀꯣ
ꯎꯝ
ꯈꯜꯂꯛ ꯇꯥꯔꯒꯗꯤ ꯑꯗꯨꯗ ꯑꯗꯨꯝ ꯀꯟꯇꯤꯅ꯭ꯌꯨ ꯇꯧꯊꯗꯣꯏꯕ
ꯎꯝ ꯑꯗꯨ ꯆꯄꯣ ꯑꯗꯨ ꯂꯣꯏꯈ꯭ꯔꯒ ꯑꯃꯨꯛ ꯁꯣꯝꯒꯤ ꯏꯁꯇꯥꯏꯕꯦꯟꯁꯦ ꯂꯧꯕ ꯌꯥꯔꯣꯏ ꯍꯥꯏꯕ
ꯑꯗꯨ ꯂꯣꯏꯕ ꯍꯥꯏꯁꯦ ꯑꯗꯨꯗꯤ ꯔꯤꯁꯥꯔꯖ ꯂꯣꯏꯗ꯭ꯔꯤꯕꯣ ꯄꯤꯗꯣꯏ ꯑꯣꯏꯌꯝꯅꯤꯌꯦ
ꯄꯤꯗꯤꯌꯦ ꯊꯥ ꯆꯍꯤ ꯑꯅꯤ ꯈꯛꯇꯅꯦ
ꯑꯣ
ꯁꯤ ꯑꯥꯔ ꯑꯥꯔ ꯑꯦꯁ ꯀꯗꯣ ꯆꯍꯤ ꯑꯅꯤ ꯈꯛꯇꯅꯦꯕ ꯐꯪꯗꯣꯏꯗꯣ ꯍꯪꯉꯕ
ꯑꯣ ꯑꯣ
ꯑꯗꯨꯒ ꯑꯃꯨꯛ ꯑꯦꯄ꯭ꯂꯥꯏ ꯇꯧꯔꯒ ꯑꯃꯨꯛ ꯑꯃꯨꯛ ꯃꯈꯥ ꯆꯠꯊꯕ ꯌꯥꯕ ꯌꯥꯗꯕꯗꯤ ꯈꯪꯗ꯭ꯔꯦꯕ ꯍꯕꯥ ꯑꯗꯨ ꯃꯥꯏ ꯑꯣꯏꯌꯦꯕ ꯈꯔ ꯔꯤꯛꯁ ꯂꯩꯕꯗꯣ ꯆꯦꯠꯇꯕ ꯑꯃ ꯑꯣꯏꯌꯦꯕ
ꯑꯣ
ꯑꯗꯥꯏ ꯈꫭꯏꯒꯦ ꯊꯥ ꯊꯥꯒꯕ ꯊꯦꯠꯁꯤꯁꯇꯣ ꯑꯃꯨꯛ ꯏꯪꯂꯤꯁꯇ ꯑꯣꯟꯊꯣꯔꯛꯄ ꯍꯥꯏꯁꯦꯖꯩꯗꯕ ꯑꯃ
ꯍꯥꯏ
ꯈꯔ ꯇ꯭ꯔꯥꯟꯁꯂꯦꯠ ꯇꯧꯔꯛꯄ ꯍꯥꯏꯁꯦ
ꯌꯥꯝ ꯈꯨꯠ ꯆꯪꯕ ꯄꯣꯠꯅꯦꯃꯤ ꯑꯩꯈꯣꯏꯅ ꯍꯥꯟꯅ ꯐ ꯐꯪꯗ꯭ꯔꯤꯉꯩꯗꯕꯨ ꯇꯧꯖꯩ ꯍꯥꯏꯕꯩ ꯋꯥꯅꯤ ꯁ꯭ꯇꯥꯥꯏ ꯄꯦꯟꯗꯣ ꯀꯝꯄꯜꯁꯔꯤ ꯑꯣꯏꯔꯗꯤ ꯇꯧꯗ꯭ꯔꯁꯨ ꯌꯥꯔꯦ ꯀꯩꯅꯣ
ꯌꯥꯔꯦ ꯑꯗꯩꯗꯤ ꯑꯩ ꯀꯩꯅꯣ ꯍꯥꯏꯒꯦꯕꯀꯣ ꯑꯩꯅ ꯁꯨꯝ ꯈꯜꯂꯝꯃꯤꯅꯦꯕ ꯑꯥꯏ ꯁꯤ ꯑꯥꯔ ꯑꯦ ꯑꯦꯁꯀꯤ ꯐꯦꯂꯣꯁꯤꯞꯀꯤꯗꯨꯗꯤ ꯈꯪꯉꯕ ꯆꯍꯤ ꯑꯅꯤꯁꯤ ꯄꯤꯔꯅꯤꯕ ꯆꯍꯤ ꯑꯅꯤꯁꯦ ꯄꯤꯔꯅꯤ ꯄꯤꯔ ꯃꯇꯨꯡꯗ ꯃꯣꯏ ꯏꯟꯁꯇ꯭ꯔꯛꯁꯟꯁꯤꯗ ꯆꯍꯤ ꯑꯅꯤ ꯂꯣꯏꯔꯒ ꯑꯩꯈꯣꯏꯒꯤ ꯊꯩꯁꯤꯁꯦ ꯊꯥꯒꯠꯂꯛꯑꯣ ꯍꯥꯏꯕꯩ ꯇꯥꯏꯞꯇ ꯑꯃ ꯌꯥꯎꯕꯅꯦꯕ
ꯑꯣ
ꯍꯥ ꯃꯁꯤ ꯌꯥꯝ ꯀꯨꯞꯅ ꯈꯪꯕ ꯃꯤꯗ ꯍꯪꯗꯗꯤ ꯄꯥꯛ ꯄꯨꯇꯣꯛ ꯇꯧꯁꯟꯕꯗ ꯑꯩꯈꯣꯏꯗ ꯍꯌꯦꯡ ꯀꯩꯅꯣꯝ ꯊꯣꯛꯂꯛꯄ꯭ꯔꯥ ꯑꯗꯨ ꯀꯩꯅꯣꯝ ꯈꯪꯕꯣꯠꯇ꯭ꯔꯤꯕ
ꯌꯥꯔꯦ ꯇꯧꯔꯔꯣꯏꯁꯤ ꯀꯥꯟꯅꯗꯦ ꯍꯥꯏꯗꯤ ꯀꯩꯒꯤꯅꯣꯗ
ꯃꯣꯏꯣꯏ ꯃꯣꯏ ꯑꯥꯗꯒꯤ ꯀꯩꯅꯣꯝ ꯑꯃꯒ ꯏꯃ‌ꯦꯟꯒ ꯊꯥꯔꯛꯑꯒ ꯊꯤꯡꯖꯤꯟꯈꯤꯕ꯭ꯔꯥ ꯆꯠꯅꯍꯟꯗꯕ꯭ꯔꯥ ꯀꯩꯅꯣꯝꯃꯗꯤ ꯁꯨꯝ ꯂꯩꯗꯅ ꯋꯥꯈꯜꯁꯦ ꯑꯗꯨ ꯈꯜꯂꯛꯑꯦꯕ ꯈꯝꯕ
ꯎꯝ ꯑꯗꯣ ꯀꯩꯁꯨ ꯀꯥꯏꯗ꯭ꯔꯦꯗ ꯑꯩꯈꯣꯏ ꯏꯁ꯭ꯇꯏꯄꯦꯟ ꯄꯤꯔꯅꯤ ꯍꯥꯏꯔ ꯅꯤꯅ ꯑꯗꯣ ꯑꯩꯈꯣꯏꯁꯦ ꯁꯨꯝ ꯍꯔꯥꯎ ꯍꯜꯂ ꯁꯨꯝ ꯊꯝꯗꯣꯏꯔꯕ ꯑꯩꯅ ꯍꯥꯏꯁꯦ ꯀꯔꯝ ꯀꯥꯟꯗꯩ ꯄ꯭ꯔꯣꯁꯦꯁ ꯇꯧꯗꯣꯏꯅꯣ ꯑꯗꯨꯒ ꯃꯣꯏ ꯀꯩꯀꯥ ꯍꯥꯏꯗꯤ ꯑꯩꯈꯣꯏꯒꯤ ꯆꯪꯒꯗꯕ ꯄꯣꯠ ꯆꯩꯩ ꯃꯌꯥꯝꯗꯨꯁꯨ ꯊꯥꯖꯟꯅꯕꯒꯤ ꯍꯥꯏꯔꯛꯑꯅꯤ ꯍꯥꯏꯗ꯭ꯔꯥ
ꯑꯥ
ꯗꯣꯀꯨꯃꯦꯟꯁꯤꯡꯗꯣ ꯍꯥꯏꯗꯤ ꯕꯦꯡ ꯄꯥꯁꯕꯨꯛ ꯑꯗꯨ ꯑꯗꯥ ꯃꯌꯥꯝꯗꯣ
ꯎꯝ
ꯑꯗꯨꯅꯤꯗ ꯑꯩꯅ ꯍꯥꯏꯅꯤꯡꯖꯩ ꯑꯗꯨꯗꯣ ꯊꯥꯖꯟꯕ ꯌꯥꯔꯦ ꯍꯥꯏꯗꯤ ꯊꯥꯖꯟꯊꯣꯛꯑꯒ ꯄ꯭ꯔꯣꯁꯦꯁꯇꯨ ꯊꯨꯅ ꯇꯧꯕꯤꯔꯛꯑꯒꯗꯤ ꯐꯩꯗꯅ
ꯎꯝ
ꯑꯩꯗꯤ ꯅꯪ ꯏꯁꯇꯥꯏꯄꯦꯟ ꯖꯦꯛ ꯐꯪꯕꯒ ꯑꯩ ꯂꯦꯞꯇꯣꯞ ꯑꯃ ꯂꯩꯔꯅꯤ ꯑꯩꯁꯨ
ꯑꯁꯦ ꯅꯇ ꯃꯃꯥ ꯑꯩꯁꯨ ꯂꯦꯞꯇꯣ ꯌꯥꯝ ꯂꯩꯅꯤꯡꯉꯖꯥꯠꯅꯤꯃꯤꯠꯁꯦ ꯑꯩꯗꯤ ꯐꯣꯟꯗ ꯑꯗꯨꯝ ꯇꯧꯕꯁꯦ ꯁꯦꯊꯕ ꯑꯃ ꯅꯪꯕꯨ ꯑꯩ ꯉꯥ ꯍꯣꯃꯤ ꯑꯩꯅ ꯍꯟꯇ ꯐꯧ ꯂꯣꯟꯒꯤꯁꯦ ꯌꯦꯡꯕꯁꯦ ꯐꯦꯟ ꯍꯛꯇ ꯋꯥꯏꯌꯦꯃꯦ ꯅꯪꯕꯣ
ꯀꯌꯥ ꯀꯌꯥ ꯐꯪꯉꯤꯅꯣ
ꯑꯠꯇ ꯅꯪꯕꯨ ꯇ꯭ꯋꯦꯟꯇꯤ ꯃꯊꯛ ꯂꯥꯛꯑꯥꯟꯕꯁꯦ ꯌꯥꯝ ꯋꯥꯔꯦꯃꯤ ꯑꯉꯥꯡꯈꯩꯁꯦ ꯅꯪꯕꯨꯣ ꯑꯩꯕꯨ ꯁꯤꯗꯧꯔꯦꯅꯦ ꯑꯩꯅ ꯃꯥꯛꯁꯦ ꯄꯨꯄꯤꯗ ꯄꯤꯕꯗ
ꯀꯩꯅꯣ ꯇꯧꯕꯒꯤꯅꯦ ꯃꯤ ꯍꯟꯗꯛꯇꯣ ꯑꯦꯛꯖꯥꯝ ꯁꯦꯟꯇꯔ ꯆꯦꯟꯖ ꯇꯧꯕꯗꯣ ꯑꯗꯨꯅꯁꯨ ꯑꯌꯥꯝꯕ ꯏꯗ꯭ꯔꯕꯅꯦꯕ
ꯆꯗ ꯃꯃ ꯑꯩ ꯋꯥ ꯑꯩ ꯋꯥꯔꯦ ꯃꯤꯃ ꯃꯣꯏꯒꯤꯨꯝꯕ ꯄꯥꯁ ꯃꯥꯔꯛ ꯇꯧꯅꯕ ꯍꯣꯠꯅꯕꯗ ꯑꯩ ꯇꯁꯦꯡꯅ ꯋꯥꯔꯦꯕ
ꯑꯗꯣ ꯅꯨꯡꯉꯥꯏꯇꯦ ꯍꯥꯏꯕ ꯅꯪꯕꯨ ꯑꯦꯛꯖꯥꯝ ꯁꯦꯟꯇꯔꯗ ꯆꯦꯟꯖ ꯇꯧꯔꯦ ꯑꯗꯩ ꯈꯔ ꯈꯔ ꯌꯦꯡꯕꯤꯒꯗꯕ ꯍꯥꯏꯔꯁꯨ ꯃꯣꯗꯔꯟ
ꯌꯥꯔꯗꯤꯀꯣ ꯑꯩꯁꯦ ꯄꯤꯔꯕꯅꯤꯆꯇꯕ ꯃꯥ ꯑꯩ ꯄꯤꯔꯕꯅꯤꯀꯣ ꯑꯩ ꯄꯤꯔꯕꯅꯦ ꯍꯥꯏꯁꯤꯅꯦ ꯑꯗꯨꯕꯨ ꯌꯥꯗꯦ ꯄꯤꯐꯝ ꯂꯩꯔ ꯆꯆꯕ ꯌꯥꯎꯋꯦ ꯍꯥꯏꯕ ꯏꯔꯝꯃꯣ ꯍꯥꯏꯕ ꯑꯩ ꯄꯤꯔꯒꯦ ꯍꯥꯏꯕ ꯁꯤ ꯏꯔꯝꯗꯕꯕꯨ
ꯀꯌꯥ
ꯑꯥ
ꯅꯣꯏ ꯀꯣꯂꯦꯖꯀꯤ ꯁꯥꯇ꯭ꯔ ꯍꯟꯗ ꯑꯩꯠ ꯁꯦꯃꯤꯁꯇꯔꯒꯤ ꯃꯣꯗꯔꯟꯗ ꯇꯥꯏ ꯍꯥꯏꯌꯦꯕꯀꯣ ꯍꯦꯛꯇ ꯆꯞꯈꯥꯏꯔꯖꯥꯠꯅꯤꯗꯅ
ꯎꯝ
ꯑꯉꯥꯡꯗꯨ ꯅꯨꯃꯤꯠ ꯅꯤꯅꯤ ꯊꯥꯔꯒ ꯊꯥꯕ ꯆꯠꯂꯔꯣꯏꯅ ꯃꯣꯏ ꯄꯨꯂꯞ ꯂꯦꯞꯊꯣꯛꯑꯅꯤꯅ ꯂꯦꯞꯊꯣꯛ ꯀꯈ꯭ꯔꯦ ꯍꯥꯏꯕ ꯅꯪꯕꫭ
ꯏꯃꯥ ꯁꯤꯇ ꯃꯃꯥ ꯑꯩ ꯌꯥꯔꯤꯈꯩꯗꯤ ꯄꯤꯔꯕꯅꯤ ꯑꯗꯣ ꯑꯩ ꯑꯣꯖꯥꯁꯨ ꯇꯥꯗ ꯃꯦꯁꯦꯁ ꯊꯥꯒꯅꯤ ꯑꯣꯖꯥ ꯑꯩꯁꯦ ꯌꯦꯡꯅꯤꯡꯗꯦ ꯄꯤꯐꯝ ꯈꯪꯗ꯭ꯔꯦ ꯀꯔꯤ ꯍꯥꯏꯏ ꯆꯕꯥꯛ ꯆꯕꯥꯛ ꯄꯤꯤꯁꯜꯂꯣ ꯍꯥꯏꯕꯕ ꯏꯔꯝꯗꯕꯗꯣ ꯑꯩ ꯉꯥꯎꯔꯦ ꯍꯥꯏꯕ ꯈꯪꯕ
ꯇꯨ ꯃꯥꯔꯛ ꯄꯤꯕꯗꯨꯗ ꯅꯪꯅ ꯁꯚꯦꯟ ꯄꯤꯔꯨ ꯌꯥꯔꯤꯕꯣ
ꯌꯥꯔꯤꯕ ꯕꯕꯥ ꯑꯗꯣ ꯇꯦꯟ ꯃꯥꯔꯛꯁꯦ ꯇꯦꯟ ꯃꯥꯁꯦ ꯃꯣꯏ ꯏꯔꯝꯗꯣꯏꯁꯦ ꯁꯣꯨꯝꯅꯗꯒꯤ ꯄꯦꯁ ꯑꯃ ꯃꯈꯥ ꯏꯔꯝꯗꯣꯏꯅꯦꯕ ꯆꯦꯗꯕ ꯃꯥ ꯁꯤꯁꯤꯗ ꯑꯩ ꯐꯥꯏꯚ ꯃꯥꯔꯛ ꯄꯤꯔꯕꯅꯦꯕ ꯈꯪꯉꯕ ꯐꯥꯏꯚ ꯃꯥꯔꯛ ꯄꯤꯔꯕꯅꯦꯕ ꯁꯨꯝꯗꯒꯤ ꯄꯦꯖ ꯑꯃꯒ ꯃꯈꯥꯏꯁꯤꯗ ꯑꯩꯅ ꯐꯥꯏꯚ ꯃꯥꯔ ꯄꯤꯔꯝꯅꯤꯀꯣ ꯄꯦꯖ ꯑꯅꯤ ꯏꯔꯝꯃꯕ ꯁꯤꯛ ꯄꯤꯊꯣꯔꯛꯑꯕꯅꯦꯕ ꯑꯩꯁꯦ ꯁꯤꯗꯕꯨ ꯃꯣꯏ ꯐꯦꯜ ꯑꯣꯏꯁꯜꯂꯛꯦ ꯀꯩꯗꯧ ꯍꯥꯏꯕꯅꯣꯕ ꯃꯤꯅꯦ ꯍꯥꯏꯅꯦ ꯑꯣꯖꯥꯅ ꯍꯥꯏꯀꯣ ꯐꯅ ꯐꯖꯔꯕꯗ ꯇꯦꯟ ꯃꯥꯛꯁꯤꯗ ꯐꯅ ꯐꯖꯔꯕꯗ ꯐꯥꯏꯚ ꯅꯠꯇ꯭ꯔꯒ ꯁꯤꯛꯁ ꯄꯤꯔꯣ ꯍꯥꯏꯔꯕꯅꯦꯕ ꯑꯣꯖꯥꯅ ꯍꯥꯏꯔꯛꯏꯁꯦ ꯑꯗꯩ ꯐꯥꯏ ꯃꯥꯁꯤꯗ ꯌꯥꯝ ꯄꯦꯟ ꯆꯠꯂꯦ ꯍꯥꯏꯔ ꯀꯥꯟꯗ ꯊ꯭ꯔꯤ ꯄꯤꯔꯛꯑꯣ ꯍꯥꯏꯅꯦꯕ ꯁꯤ ꯄꯣꯠꯁꯦ ꯑꯩꯉꯣꯟꯗ ꯑꯩ ꯂꯩ ꯄꯤꯔꯕꯅꯦꯕ ꯍꯥꯏꯗꯤ ꯌꯥꯔꯒꯗꯤ ꯄꯤꯔꯒꯦ ꯄꯤꯔꯒꯦ ꯄꯤꯔꯒꯦ ꯑꯩ ꯀꯣꯡ ꯑꯌꯦꯌꯦꯡ ꯈꯨꯗꯤꯡꯒꯤ ꯐꯦꯜ ꯐꯦꯅ ꯁꯨꯝ ꯊꯣꯛꯈꯠꯂ‌ꯦ ꯑꯩ ꯌꯦꯡꯅꯤꯡꯗ꯭ꯔꯦꯕ ꯁꯤꯗꯤ ꯇꯁꯦꯡꯅ ꯑꯩ ꯎꯝ ꯑꯩ ꯑꯣꯖꯥ ꯁꯨꯅꯤꯇꯥꯗ ꯃꯦꯁꯦꯁ ꯊꯥꯈꯤꯕꯅꯤ ꯑꯣꯖꯥ ꯀꯔꯤꯅꯣ ꯑꯩꯁꯦ ꯌꯦꯡꯅꯤꯡꯗ꯭ꯔꯦ ꯐꯦꯜ ꯉꯥꯛ ꯑꯣꯏꯁꯜꯂꯦ ꯀꯃꯥꯏꯅ ꯇꯧꯖꯦ ꯍꯥꯏꯕꯅꯣ ꯍꯥꯏꯒꯤꯅꯤ ꯑꯗꯣ ꯃꯣꯏꯅ ꯃꯣꯏ ꯃꯥꯏ ꯃꯥꯏ ꯋꯥ ꯇꯥꯔꯒꯦ ꯗꯥꯏꯔꯦꯛ ꯏꯔꯝꯃꯗꯤ ꯇꯨ ꯑꯃ ꯊꯦꯡꯉꯝꯃꯗꯤ ꯇꯨ ꯃꯥꯛꯄꯤꯔꯣ ꯐꯥꯏꯚ ꯃꯥꯔꯛꯇ ꯊꯦꯡꯉꯝꯅꯤ ꯐꯥꯏꯚ ꯃꯥꯤ ꯑꯗꯨꯗꯤ ꯐꯚ ꯐꯥꯏꯚ ꯄꯩꯁꯜꯂꯛꯑꯣ ꯁꯨꯝ ꯇꯧꯔꯗꯤ ꯀꯃꯥꯏꯅ ꯇꯧꯗꯣꯏꯅꯣ ꯍꯥꯏꯕ
ꯃꯥꯅꯦ ꯃꯥꯅꯦ
ꯑꯗ ꯏꯔꯤꯅꯦꯅ ꯐꯖꯅ ꯏꯔꯝꯕꯁꯨ ꯅꯠꯇꯦ ꯃꯣꯏꯗꯣ ꯑꯁ ꯌꯥꯝ ꯋꯥꯏ ꯑꯩ ꯌꯦꯡꯅꯤꯡꯗ꯭ꯔꯦ ꯍꯥꯏꯕ ꯇꯁꯦꯡꯅ ꯑꯩ ꯀꯩꯅꯣ ꯐꫭꯛꯂꯣꯟ ꯌꯦꯡꯗꯩ ꯁꯔꯨ ꯑꯇꯣꯞ ꯑꯇꯣꯞꯄ ꯌꯦꯡꯉꯒ ꯖꯔ ꯖꯌ ꯆꯠꯈꯤꯕꯗꯨꯅ ꯐꯩꯌꯦꯕ ꯑꯝꯕ
ꯏꯊꫭꯛꯅ ꯃꯊꯥ ꯁꯥꯔꯝꯅꯤꯌꯦ ꯑꯁꯦꯡꯕ
ꯑꯁ
ꯑꯩꯅ ꯈꯪꯏ ꯑꯉꯥꯡꯁꯤꯡꯁꯦ ꯍꯟꯗꯛ ꯗꯣꯔꯥꯇꯨꯈꯩ ꯐꯦꯜ ꯑꯣꯏꯅꯤ ꯌꯦꯉꯣ
ꯍꯣꯏꯅꯦ ꯑꯗꯣ ꯑꯩ ꯌꯥꯔꯤꯈꯩꯗꯤ ꯄꯤꯔꯕꯅꯦꯕ ꯍꯝꯕ ꯑꯃꯇ ꯏꯗꯦ ꯍꯥꯏꯕ ꯑꯃꯇ ꯏꯗꯕꯁꯤꯗ ꯀꯔꯤꯅꯣ ꯍꯥꯏꯕ ꯆꯦꯁꯦ ꯄꯦꯄꯔꯁꯦ ꯃꯅꯤꯡꯁꯤꯗ ꯑꯩꯈꯣꯏꯒꯤ ꯄꯦꯄꯔ ꯑꯃ ꯌꯦꯟꯕꯁꯦ ꯃꯅꯤꯡꯁꯤꯗ ꯃꯔꯤ ꯃꯔꯤ ꯅꯠꯇꯦ ꯁꯨꯝꯅ ꯇꯩꯒꯤ ꯃꯣꯏꯅ ꯏꯔꯝꯃꯤꯁꯦ ꯄꯦꯁ ꯃꯔꯤ ꯐꯛꯇꯅꯦꯕ ꯏꯔꯝꯃꯤꯁꯦ ꯑꯗꯨꯝ ꯀꯩꯅꯣꯕ ꯀꯩꯗꯧ ꯍꯥꯏꯕꯅꯣ ꯁꯤꯗ ꯑꯩ ꯄꯦꯁ ꯃꯔꯤ ꯄꯦꯁ ꯃꯔꯤ ꯃꯔꯤ ꯈꯠꯇꯅꯦ ꯉꯁꯥꯏꯅ ꯌꯦꯡꯉꯛꯏꯁꯦ ꯀꯔꯝꯕ ꯀꯣꯂꯦꯖꯀꯤꯅꯣ ꯈꯪꯗ꯭ꯔꯦ ꯍꯥꯏꯕ ꯐꯦꯜ ꯐꯦꯜ ꯉꯥꯛꯇ ꯆꯠꯂꯦ ꯍꯥꯏꯕ ꯑꯩ ꯀꯩꯗꯧꯗꯣꯏꯅꯣ ꯈꯪꯗ꯭ꯔꯦ
ꯀꯩꯅꯣ ꯀꯣꯂꯦꯖ ꯃꯌꯥꯝꯁꯦ ꯑꯗꯣ ꯑꯩ ꯑꯃꯨꯛ ꯊꯝꯃ ꯇꯧꯔꯛꯀꯦ